ꯑꯣ꯫
ꯍꯜꯂꯣ꯫
ꯑꯣ ꯇꯥꯔꯕꯣ ꯑꯣ ꯇꯥꯔꯦ ꯇꯥꯔꯦ꯫
ꯑꯣ ꯇꯥꯔꯦ ꯀꯩꯗꯧꯔꯝꯃꯤꯅꯣ꯫
ꯑꯣ ꯆꯥꯛ ꯊꯣꯡꯉꯝꯕꯅꯦ ꯂꯣꯏꯕꯗ ꯉꯥꯏꯔꯤꯌꯦ ꯅꯪꯗꯤ ꯀꯩꯗꯧꯔꯤꯒꯦ꯫
ꯑꯩꯁꯨ ꯂꯩꯔꯝꯃꯤ ꯉꯥꯛ
ꯉꯥꯛꯇꯪ ꯋꯥꯔꯤ ꯁꯅ ꯌꯥꯗꯣꯏꯔꯣ ꯅꯪ ꯆꯥꯔꯗꯣꯏꯔꯣ꯫ ꯆꯥꯒꯤꯔꯣꯏꯌꯦ ꯌꯥꯅꯤ ꯌꯥꯅꯤ ꯀꯩ ꯋꯥꯔꯤ ꯁꯥꯟꯅꯁꯦ ꯍꯥꯏꯅꯣ꯫
ꯑꯩꯅꯅꯦ ꯅꯪ ꯌꯨꯝꯗ ꯂꯥꯛꯇꯣ ꯂꯩꯕ꯭ꯔꯥ ꯍꯪꯒꯦ ꯇꯧꯔꯛꯄꯅꯤꯅꯦ꯫
ꯑꯣ ꯌꯨꯝꯗ ꯂꯥꯛꯇꯧꯕꯁꯦ ꯍꯧꯖꯤꯛ ꯉꯁꯤ ꯍꯌꯦꯡꯁꯤꯗ ꯂꯥꯛꯇꯣꯕꯗꯤ ꯂꯩꯇꯦ꯫ ꯍꯞꯇꯥ ꯑꯃꯨꯛꯀ ꯂꯩꯔꯒꯗꯤ ꯂꯥꯛꯇꯧ ꯃꯥꯜꯂꯦ ꯀꯩ ꯂꯩꯔꯒꯦ꯫
ꯑꯗꯣ ꯀꯌꯥꯝ ꯀꯨꯏꯅꯗꯤ ꯂꯩꯗꯣꯏꯅꯣ꯫
ꯌꯨꯝꯗ ꯌꯨꯝꯗꯔꯣ ꯍꯥꯏꯁꯦ꯫ ꯑꯩꯗꯣ ꯂꯥꯛꯇꯕꯁꯨ ꯀꯨꯏꯔꯕꯅꯤꯅ ꯈꯔ ꯀꯨꯏꯅꯗꯤ ꯂꯩꯅꯤꯡꯉꯦ ꯍꯞꯇꯥꯃꯨꯛ꯫ ꯀꯩꯃꯨꯛ ꯅꯣꯡ ꯅꯤꯅꯤ ꯑꯃꯨꯛ ꯂꯩ ꯍꯜꯂꯁꯨ꯫
ꯑꯗꯨꯗꯤ ꯅꯪ ꯂꯥꯛꯇꯣꯏ ꯇꯥꯟꯕꯗꯤ ꯌꯥꯝ ꯆꯥꯟꯅꯔꯦ꯫ ꯀꯩꯅꯣꯒꯤ ꯑꯈꯣꯏ ꯁꯤꯒꯤ ꯀꯥꯀꯥ ꯂꯨꯍꯣꯡꯗꯧꯕ ꯑꯝ ꯂꯩꯕꯗꯣ
ꯑꯥ
ꯅꯨꯄꯤ ꯆꯦꯜꯂꯕꯗꯣ ꯃꯥꯒꯤ ꯂꯨꯍꯣꯡꯕꯩ ꯐꯤꯛꯁ ꯇꯧꯔꯦ ꯗꯦꯠꯇꯣ ꯑꯗꯣ ꯑꯩꯅ ꯅꯪ ꯀꯔꯝ ꯀꯥꯟꯗ ꯂꯥꯛꯇꯣꯏꯖꯥꯠꯅꯣꯅ ꯍꯪꯒꯦꯅ ꯇꯧꯔꯛꯏꯅꯤꯅꯦ ꯍꯥꯏꯗꯤ ꯗꯦꯠ ꯅꯪ ꯑꯗꯨꯗꯤ ꯅꯪꯅ ꯍꯞꯇꯥ ꯑꯃꯃꯨꯛ ꯂꯩꯔꯒ ꯌꯥꯅꯤ ꯍꯥꯏꯔꯕꯅꯤꯅ ꯇꯟꯖꯥꯗꯤ ꯆꯞ ꯆꯥꯔꯅꯤꯌꯦ ꯀꯩꯅꯣ ꯇꯧꯕꯗꯣ ꯌꯥꯎꯕ ꯈꯣꯠꯄꯒꯤꯗꯣ ꯇꯥꯔꯕꯣ ꯇꯥꯔꯕꯣꯠ